ꯑ
ꯌꯥꯣ ꯑꯁ ꯆꯣꯡꯉꯝꯗꯥꯏꯁꯤꯗ ꯅꯪꯅ ꯐꯣꯟ ꯇꯧꯔꯛꯄꯁꯦ ꯑꯁ ꯌꯥꯝ ꯅꯨꯡꯉꯥꯏ ꯍꯥꯏꯅꯤꯡꯉꯥꯏꯂꯗꯅ ꯅꯨꯡꯉꯥꯏ ꯇꯨꯝꯒꯦ ꯇꯧꯔꯤ
ꯑꯁꯂꯝ ꯂꯩꯀꯨ
ꯀꯥꯡꯈꯜꯒꯨꯝꯕ ꯊꯥꯕ ꯂꯥꯏꯔꯦ
ꯎꯝ ꯑꯩꯗꯤ ꯆꯥꯛ ꯇꯣꯛꯄꯗ ꯉꯥꯏꯔꯤ
ꯌꯥꯝ ꯊꯦꯡꯈ꯭ꯔꯦꯅꯦꯍꯦ
ꯆꯥꯛ ꯂꯥꯛꯑꯝꯅꯦꯕꯀꯣ
ꯉꯁꯥꯏ ꯐꯔꯛ ꯊꯥꯅ ꯆꯥꯕ꯭ꯔꯣ
ꯉꯁꯥꯏꯗ ꯄꯨꯡ ꯃꯔꯤ ꯑꯗꯨꯋꯥꯏꯗ ꯆꯥꯛꯆꯥꯥꯕꯀꯣ ꯅꯣꯏ ꯀꯔꯤ ꯌꯦꯟꯖꯥꯡꯒꯣ
ꯎꯝ
ꯅꯣꯏꯗꯤ ꯀ꯭ꯔꯤꯖꯕ꯭ꯔꯥ
ꯑꯩꯈꯣꯏ ꯉꯥ ꯊꯣꯡꯉꯕꯁꯤ
ꯑꯩꯈꯣꯏꯗꯤ ꯉꯁꯤ ꯏꯔꯣꯝꯕ
ꯎꯝ
ꯁꯧꯒ꯭ꯔꯤ ꯏꯔꯣꯝꯕ
ꯁꯒꯔꯤ ꯏꯔꯣꯟ ꯅꯕ꯭ꯔꯣꯣ
ꯁꯧꯔꯤꯔꯣꯝꯕ ꯌꯥꯝ ꯍꯥꯎꯕꯅꯦ ꯁꯤꯟꯇꯛ ꯇꯧꯔꯒ ꯆꯥꯛꯑꯣꯣ
ꯂꯣꯏꯔꯤꯦ
ꯍꯥꯎꯕꯗꯤ ꯃꯍꯤ ꯈꯔ ꯂꯥꯡꯂꯛꯄ ꯏꯣꯕꯨ ꯊ ꯑꯗꯨꯪꯁꯨ ꯆꯥꯗꯕ ꯌꯥꯝꯃꯤ
ꯎꯝ ꯎꯝ
ꯑꯍꯥꯎꯕ ꯍꯥꯏꯕꯤꯔꯁꯤ ꯃꯤꯅ ꯍꯥꯏꯕ ꯇꯥꯅꯤꯡꯗꯦ ꯑꯗꯨꯗꯤ
ꯏꯁ ꯎꯝ
ꯅꯣꯡ ꯇꯥꯕ꯭ꯔꯥ ꯅꯣꯏꯔꯣꯝꯗ ꯑꯩꯈꯣꯏꯗꯗꯤ ꯅꯣꯡ ꯈꯔ ꯈꯔ ꯇꯥꯏꯔꯦ
ꯅꯣꯡꯇꯥꯗ
ꯅꯪ ꯇꯥꯗꯦ ꯑꯩꯈꯣꯏꯗꯤ ꯅꯣꯡ ꯈꯔ ꯈꯔ ꯇꯥꯏꯌꯦ
ꯈꯔ ꯈꯔ ꯈ ꯇꯔꯥ
ꯑꯦ ꯌꯥꯝ ꯇꯥꯕ ꯑꯣꯏꯗꯦ
ꯑꯁ ꯎ ꯇꯔꯁꯨ ꯅꯨꯡꯉꯥꯏ ꯇꯨꯝꯕ ꯅꯨꯡꯉꯥꯏꯒꯅꯤꯗ
ꯎ ꯏꯪꯉꯦ ꯅ ꯏꯉꯦꯀꯣ ꯑꯗꯣ ꯑꯩꯗꯤ ꯐꯤ ꯏꯟꯗꯦ ꯑꯩꯗꯤ ꯅꯣꯡ ꯇꯥꯕ ꯅꯨꯃꯤꯠꯇꯅ ꯐꯤ ꯏꯟꯗꯦ ꯑꯗꯨꯒ ꯑꯣ ꯇꯥꯗꯕ ꯀꯥꯥꯟ ꯅꯨ ꯐꯤ ꯏꯂꯦ
ꯅꯪꯗꯤ ꯑꯩꯅ ꯐꯣꯟ ꯀꯩꯅꯣꯗꯣ ꯇꯧꯔꯛꯑꯗꯤ ꯐꯤ ꯏꯟꯕ ꯁꯥꯔꯁꯨ
ꯑꯦ
ꯍꯟꯅꯤꯡꯗꯕꯗ ꯅꯃꯥꯕ
ꯑꯣ ꯑꯗꯨꯒꯤ ꯅꯠꯇꯦꯍꯦ ꯑꯩꯗꯤ ꯅꯣꯡ ꯇꯥꯗ꯭ꯔꯗꯤ ꯐꯤ ꯏꯜꯂꯦ ꯅ ꯍꯥꯏꯔꯒ ꯏꯪꯉꯗꯤ ꯐꯤ ꯏꯟꯗꯦ
ꯑꯁ ꯅꯪꯁꯦ ꯗꯗꯤ ꯆꯒ ꯁꯦ ꯀꯥꯏꯗ ꯆꯒꯦ ꯅꯆꯤꯟꯗ ꯆꯥꯕ ꯑꯣꯏꯔꯝꯃꯣꯏ ꯑꯀꯥꯎꯟꯗ ꯁꯥꯕ ꯃꯥꯅ
ꯌꯥꯐꯣꯗ ꯅꯪ ꯆꯕ꯭ꯔꯥ
ꯅꯪ ꯃꯥꯟꯕ
ꯑꯩꯈꯣꯏꯒꯤ ꯑꯩꯈꯣꯏꯒꯤ ꯏꯁꯥꯗ ꯂꯩꯕꯁꯦ ꯀꯣꯛ ꯂꯩꯔꯦꯀꯣ ꯃꯤ ꯅꯪ ꯍꯩꯔꯛꯑꯣꯅꯦ ꯍꯩꯕ ꯌꯦꯡꯉꯦ
ꯇꯜꯂꯦꯗ
ꯑꯩꯗꯒꯤꯦ ꯍꯩ ꯍꯩ ꯆꯒꯂꯕꯅꯦ ꯁꯤꯨꯝꯕꯁꯦ ꯅꯪ ꯍꯥꯏꯌꯦꯌꯨ ꯍꯥꯏ ꯃꯤꯉꯣꯟꯗ ꯅꯪꯒꯤ ꯐꯩꯒꯟꯗ ꯀꯩꯅꯣꯝꯃ ꯅꯞꯄꯦ ꯍꯥꯏꯕꯗꯣ ꯍꯩꯕ ꯍꯥꯏꯕ ꯍꯩꯇ꯭ꯔꯗꯤ ꯀꯃꯥꯏꯅ ꯍꯥꯏꯒꯅꯤ
ꯍꯩꯌꯦ
ꯍꯒꯗꯕꯅꯤ
ꯒꯟꯁꯨ ꯈꯉꯦ
ꯅꯤꯒꯣꯡ ꯍꯥꯏꯕꯗꯤ ꯀꯩꯅꯣ
ꯑ
ꯒꯣꯡ
ꯒꯣ ꯑꯁ ꯂꯩꯥꯏꯇꯦ ꯇ ꯑꯦ ꯇꯥꯗꯤ ꯇꯥꯈ꯭ꯔꯦ
ꯅꯤꯒꯣꯡꯁꯦ ꯌꯥꯝ ꯅꯥꯏꯒ ꯍꯥꯏꯕꯅꯦ
ꯑꯩꯈꯣꯏꯒꯤ ꯀꯩꯅꯣꯗꯨꯔꯥ ꯅꯤꯡꯒꯣ ꯈꯪꯗꯦ
ꯑꯗꯨꯝ ꯁ꯭ꯋꯥꯏꯗ ꯑꯣꯏꯔꯝꯒꯅꯤ ꯍꯥꯏꯕꯗꯣ ꯍꯥꯏꯌꯨꯅꯦ
ꯑꯩꯈꯣꯏ ꯉꯁꯥꯏꯗꯁꯨ ꯍꯥꯏꯩꯇꯦꯅꯦ
ꯑ ꯍꯩꯇꯅꯦ ꯌꯦꯁꯗꯤ ꯌꯥꯝ ꯍꯩ ꯍꯣꯏ ꯈ꯭ꯋꯥꯡ ꯑꯗꯨꯋꯥꯏꯗ ꯑꯣꯏꯔꯤꯕꯅꯦ
ꯑꯥ
ꯑꯩꯈꯣꯏꯒꯤ ꯈ꯭ꯋꯥꯡ ꯗꯨꯋꯥꯏꯗꯣ ꯑꯣꯏꯕꯅꯦ
ꯅꯪꯒꯟ ꯃꯈꯥꯒꯤ ꯀꯩꯅꯣꯗ
ꯍꯣꯏ ꯍꯣꯏ ꯑꯗꯨꯏꯗꯣ ꯅꯤꯡꯅꯤꯡꯒꯣ ꯍꯥꯏꯥꯏ ꯑꯗꯨꯋꯥꯏꯗꯣ
ꯈꯪꯉꯦ ꯈꯪꯉꯦ
ꯎꯝ
ꯆꯣ ꯑꯁ ꯑꯣꯔꯟꯁꯦꯄꯣ ꯌꯦꯟꯁꯤꯔ ꯌꯦ ꯑꯣꯏꯁꯤꯔ ꯈꯦ
ꯄꯨꯡ ꯑꯃ ꯃꯈꯥꯏ
ꯎꯝ
ꯑꯗꯨꯅꯦ ꯅꯪꯗꯤ ꯇꯨꯝꯃꯔꯣꯏꯅꯦ ꯑꯗꯨ ꯍꯌꯦꯡ ꯀꯩꯅꯣ ꯂꯩꯕꯅꯤꯅ ꯇꯨꯝꯃꯣ ꯣꯔꯠꯇꯣ ꯌꯦꯡꯗ꯭ꯔꯁꯨ ꯌꯥꯏꯌꯦꯦ ꯍꯥꯏꯖꯤ ꯅꯪ ꯍꯌꯦꯡꯗꯣ ꯑꯃꯨꯛ ꯉꯟꯅ ꯍꯧꯔꯛꯀꯅꯤ ꯆꯥꯛ ꯊꯣꯡꯒꯅꯤ ꯃꯛꯇ ꯇꯈꯅꯤ ꯈꯜꯂꯣ
ꯑꯏꯤꯡ ꯁꯥꯏ ꯇꯨꯝꯕꯗꯣ ꯑꯗꯨꯒꯤ ꯐꯥꯎꯕꯗꯤ ꯀꯔꯤ ꯁꯠꯇꯝ ꯂꯩꯗꯦ
ꯑ ꯇꯨꯝꯅꯤꯡꯗꯦ ꯍꯥꯏꯔꯁꯨ ꯅꯪꯅ ꯋꯥꯔꯤꯒꯨꯝꯕ ꯑꯃ ꯇꯥꯔꯒ ꯃꯤꯠ ꯎꯁꯤꯟ ꯈꯔꯗꯤ ꯑꯗꯨꯝ ꯇꯨꯝꯕꯅꯤ
ꯎꯝ ꯑꯗꯨꯒ ꯄꯣꯁꯨ ꯑꯁ ꯐꯖꯒꯗꯧꯔꯤꯅꯦ
ꯐꯖꯁꯅꯨ ꯅꯪꯒꯤ ꯍꯛꯆꯥꯡꯒꯤ ꯈꯜꯂꯣ ꯅꯪ ꯍꯛꯆꯥꯡ ꯅꯨꯡꯉꯥꯏꯗꯕꯗꯨꯒ ꯍꯌꯦꯡ ꯑꯃꯨꯛ ꯐꯖꯠꯀꯠ ꯐꯗꯕꯗꯣ ꯌꯦꯡꯉꯣ ꯆꯠꯇꯕ ꯑꯣꯏꯔꯗꯤ ꯌꯨꯝꯗ ꯑꯗꯨꯝ ꯂꯩꯕ ꯑꯣꯏꯔꯗꯤ ꯀꯩꯁꯨ ꯀꯥꯏꯗꯕ ꯑꯃꯐꯥꯎ ꯆꯠꯊꯣꯛ ꯆꯠꯊꯣꯛꯀꯅꯤ ꯅꯨꯡꯁꯤꯠ ꯆꯨꯞꯄ ꯑꯥꯗ ꯂꯩꯔꯨꯒꯅꯤ ꯌꯦꯡꯉꯣ
ꯑꯁ ꯉꯥꯟꯅꯁꯤꯇ ꯁꯔꯕꯗ
ꯊꯥꯔꯣꯏꯍꯦ ꯀꯩꯅꯣ ꯄꯨꯡ ꯑꯍꯨꯝꯗ ꯂꯣꯏꯔꯅꯤ
ꯄꯨꯡꯁꯦ ꯔꯨꯇꯤꯟꯗꯗꯤꯅꯦ ꯇꯔꯨꯛ ꯐꯥꯎ ꯊꯥꯔꯤ
ꯑꯗꯨꯅꯦ ꯃꯣꯏ ꯇꯧꯒꯅꯤꯗꯣ
ꯈꯪꯗꯦ ꯀꯗꯤ ꯒꯤꯔꯤꯇ ꯑꯣꯗꯅ ꯈꯪꯗ ꯁꯅ ꯍꯥꯏꯕꯗꯤꯗ ꯅꯨꯃꯤꯠ ꯑꯃꯗ ꯂꯣꯏꯗ꯭ꯔꯗꯤ ꯃꯊꯪ ꯅꯨꯃꯤꯠꯇꯁꯨ ꯇꯧꯒꯅꯤ ꯀꯔꯤ ꯀꯔꯤ ꯇꯧꯒꯗꯕ ꯂꯩꯕ꯭ꯔꯣ ꯈꯪꯗꯦꯅꯦ
ꯏꯕ ꯈꯣꯠꯄ ꯀꯩ ꯀꯩ ꯌꯥꯝ ꯂꯩꯔꯝꯒꯦ
ꯏꯕ ꯈꯣꯠꯄ ꯑꯗꯨꯒ ꯂꯩꯊꯣꯛ ꯂꯩꯁꯤꯟꯁꯨ ꯈꯔ ꯇꯧꯗꯧ ꯃꯥꯜꯂꯦ
ꯎꯝ ꯎꯝ ꯑꯊ ꯇꯩꯁꯟꯗꯤ ꯅꯣꯏꯗꯤ ꯅꯨꯄꯥꯅꯤꯅ ꯌꯥꯝ ꯍꯩꯕꯅꯤꯗ ꯑꯗꯨꯨꯝꯝꯕꯗꯤ
ꯑꯗꯨ ꯑꯣꯟꯕ ꯑꯣꯟꯕ ꯈꯣꯠꯄꯁꯨ ꯃꯌꯥꯝ ꯂꯩꯅꯩ
ꯑ ꯈꯪꯗꯩꯗꯗꯤ
ꯏꯁ ꯅꯣꯡꯁꯦ ꯀꯔꯛꯔꯛꯇꯥꯔꯦ
ꯎꯝ ꯀꯖꯤꯅꯅꯨꯡ ꯇꯥꯏ
ꯅꯨꯡꯉꯥꯏ
ꯑꯁ ꯁꯤꯗꯤ ꯅꯨꯡꯉꯥꯏꯍꯦ ꯅꯨꯡꯗꯥ ꯃ ꯑꯣꯏꯔꯝ ꯆꯦ ꯊꯣꯡꯗꯣꯛꯑꯒ ꯆꯞ ꯆꯥꯔꯒ ꯊꯕꯛꯁꯨ ꯂꯩꯇ꯭ꯔꯦ ꯂꯥꯏꯔꯤꯛ ꯇꯥꯛꯅꯤꯡꯉꯥꯏꯁꯨ ꯂꯩꯇ꯭ꯔꯦ
ꯎꯝ ꯑꯁ ꯍꯌꯦꯡꯗꯤ ꯊꯕꯛ ꯉꯥꯛꯇ ꯑꯃꯨꯛ ꯍꯧꯔꯅꯤꯅꯦ
ꯑ ꯑꯃꯛ ꯍꯂꯥꯎ ꯑꯃꯛꯁ ꯄꯨꯋꯥ ꯋꯥꯗꯣꯛ
ꯎꯝ ꯐꯣꯟ ꯇꯧꯅꯤꯡꯉꯥꯏꯁꯨ ꯑꯃ ꯂꯩꯕ ꯀꯣ
ꯑ ꯑꯃꯃ ꯇ ꯄꯣꯛꯛꯇ ꯀ ꯍꯥꯏꯗꯤ ꯎꯝ ꯈꯪꯗ꯭ꯔꯦꯁꯨ ꯍꯥꯏꯅꯤ
ꯆꯠꯄꯗꯤ ꯅꯪ ꯕꯕꯥꯔꯒ ꯆꯠꯒꯅꯤ ꯑꯗꯨꯒ ꯍꯜꯂꯛꯄꯅ ꯏꯊꯟꯇ
ꯑꯗꯣ ꯍꯥꯏꯗꯤ ꯌꯥꯝ ꯀꯨꯏ ꯀꯨꯏꯅ ꯉꯥꯏꯕꯗ ꯇꯥꯜꯂꯦ ꯍꯦꯛ ꯊꯂꯛꯑꯒ ꯐꯪꯕ ꯑꯣꯏꯔꯗꯤꯀꯣ ꯑꯃꯨꯛ ꯀꯨꯏ ꯀꯨꯏꯅꯉꯥꯏ ꯄꯨꯡꯈꯥꯏꯃꯨꯛ ꯉꯥꯏꯕ ꯅꯨꯃꯤꯠꯁꯨ ꯌꯥꯎꯏꯤ
ꯑꯁ ꯅꯪ ꯒꯥꯔꯤꯁꯦ ꯊꯧꯕ ꯍꯥꯏꯩꯔꯗꯤ ꯑꯁ ꯌꯥꯝ ꯅꯨꯡꯉꯥꯏꯒꯗꯕꯅꯤꯅꯦ ꯅꯪꯁꯦ
ꯊꯥꯎ ꯄꯔꯁꯨ ꯇꯂ ꯂꯩꯗ
ꯏꯁ ꯊꯧꯕ ꯍꯥꯏꯗꯤ ꯑꯗꯨꯝ ꯊꯧꯔꯒ ꯆꯥꯅꯤꯡꯒꯅꯤ ꯍꯥꯏ
ꯑꯩꯈꯣꯏ ꯁꯣꯝꯗ ꯇꯝꯕ ꯃꯤ ꯂꯩꯔꯗꯤꯀꯣ ꯆꯠꯃꯤꯟꯅꯕ ꯌꯥꯕ꯭ꯔꯥ ꯁ ꯂꯥꯏꯦ
ꯑꯌꯥꯝꯕꯒ ꯇꯝꯕ ꯌꯥꯗ꯭ꯔꯣ
ꯎ ꯌꯥꯔꯤꯦ ꯄꯔꯁꯨꯗꯤ ꯅꯨꯡꯉꯥꯏꯔꯣꯏꯗ ꯉꯔꯥꯡꯗ ꯑꯩꯈꯣꯏ ꯏꯃꯥꯟꯅꯕꯤ ꯑꯅꯤ ꯃꯊꯛꯂꯣꯝꯗ ꯂꯩꯕ ꯑꯃ ꯂꯩꯌꯦꯕꯀꯣ ꯃꯈꯥꯏꯜꯔꯣꯝꯗ
ꯎꯝ
ꯅꯨꯄꯥꯁꯤꯡꯒ ꯒꯥꯔꯤ ꯃꯆꯥꯗ ꯑꯃ ꯅꯨꯄꯤ ꯑꯃꯗꯤ ꯑꯗꯨꯃꯥꯏꯅ ꯍꯦꯛ ꯆꯠꯂꯦꯕꯀꯣ ꯅꯨꯄꯥ ꯑꯃꯒ ꯑꯗꯨꯒ ꯃꯥꯒꯤ ꯃꯃꯥꯟꯅꯕꯤꯗꯣ ꯑꯗꯨꯕꯨꯁꯨ ꯃꯣꯏ ꯒꯥꯔꯤ ꯃꯆꯥ ꯑꯅꯤ ꯂꯩꯕ ꯅꯨꯄꯥ ꯑꯅꯤ ꯀꯣ ꯏꯃꯥꯟꯅꯕꯤꯗꯨꯅ ꯂꯥꯛꯑꯣ ꯑꯧ ꯉ ꯁꯤꯗꯤ ꯁꯤ ꯆꯠꯈ꯭ꯔꯁꯦꯃꯅꯕꯦꯛ ꯑꯃꯗ ꯁꯨꯡꯛꯌꯥ ꯌꯥꯗꯕꯀꯣ ꯑꯩ ꯌꯥꯔꯅꯤ ꯃꯣꯏꯒ ꯆꯠꯃꯤꯟꯅꯒꯦꯅ ꯑꯩꯒꯤ ꯑꯩꯒ ꯐꯝꯃꯤꯟꯅꯕꯗ ꯑꯗꯨ ꯆꯠꯀꯦ ꯍꯥꯏꯔꯣ ꯑꯗꯨꯒ ꯑꯗꯨ ꯅꯨꯄꯤꯗꯣ ꯑꯃꯗꯨꯗꯤ ꯑꯃꯨꯛ ꯘꯔꯤ ꯕꯖꯥꯔꯗ ꯆꯠꯅꯤꯡꯉꯥꯏ ꯂꯩꯍꯧꯈ꯭ꯔꯦꯀꯀꯣ
ꯎꯝ
ꯑꯃ ꯃꯃꯥꯟꯅꯕꯤꯗ ꯊꯣꯛꯂꯛꯑꯒ ꯑꯩꯉꯣꯟꯗ ꯀꯔꯤ ꯍꯥꯏꯕ ꯑꯩꯁꯦ ꯌꯥꯝꯅ ꯃꯃꯜ ꯍꯣꯡꯕ ꯑꯣꯏꯅ ꯃꯃꯜ ꯍꯣꯡꯕ ꯅꯨꯄꯤ ꯅꯠꯇꯦ ꯑꯩꯁꯦ ꯍꯥꯏꯅꯂ ꯄꯥꯟꯗꯦ
ꯆꯠꯄ ꯌꯥꯔꯦ ꯆꯠꯄ ꯌꯥ
ꯌꯥꯏꯔ ꯃꯥꯅ ꯅꯍꯥꯛ ꯑꯃꯨꯛ ꯑꯃꯔꯛꯁꯨ ꯑꯩꯗꯤ ꯇꯜꯂꯦ ꯃꯣꯏꯣꯏ ꯃꯣꯏꯁꯤꯦ ꯇꯜꯂꯦ ꯍꯥꯏꯗꯅ ꯍꯥꯏꯕꯅꯦ ꯌꯥꯝ
ꯀꯔꯤꯁꯨ ꯀꯥꯗꯦꯅ ꯁꯤꯗꯤ ꯍꯣꯏ ꯑꯗꯨꯕꯨꯗꯤ ꯁꯨꯝ ꯀꯩꯁꯨ ꯀꯥꯏꯗꯣꯏꯗ
ꯑꯩꯁꯦ ꯌꯥꯝ ꯍꯣꯡꯕ ꯅꯨꯄꯤ ꯅꯠꯇꯦ ꯍꯥꯏꯅ
ꯃꯥꯅ ꯑꯗꯨꯃꯥꯏꯅ ꯈꯟꯕꯒꯤꯅꯤ ꯑꯗꯨꯝ ꯇꯝꯃꯤꯟꯅꯕ ꯅꯦ ꯂꯝꯕꯤ ꯊꯑꯗꯤ ꯑꯗꯨꯝ ꯆꯠꯊꯣꯛ ꯆꯠꯁꯤꯟ ꯌꯥꯕꯅꯤꯗ
ꯑꯃꯗꯨꯗꯤ ꯑꯗꯨꯝ ꯅꯨꯄꯥ ꯑꯃꯗꯨꯒ ꯑꯗꯨꯝ ꯆ ꯆꯠꯃꯤꯟꯅꯩ ꯂꯥꯛꯑꯁꯨ ꯆꯠꯂꯁꯨ ꯑꯗꯨꯝ ꯆꯠꯃꯤꯟꯅꯩ
ꯀꯔꯝꯕ ꯀꯔꯝꯕꯅꯣ ꯑꯥ ꯂꯣꯝꯈꯤꯗꯔꯣ ꯅꯥꯟ ꯍ ꯍꯥꯏꯕꯤꯌ꯭ꯔ ꯃꯤꯒꯤ ꯀꯒꯅꯣ ꯍꯦꯛꯑ ꯈꯣꯏꯍꯦ ꯇꯧꯒꯗꯔꯥ
ꯑꯩꯈꯦ
ꯃꯤꯒꯤ ꯏꯕ ꯈꯣꯠꯄꯗꯨ
ꯑꯣ ꯑꯣ ꯍꯣꯏ ꯍꯣꯏ ꯑꯗꯨꯁꯨ
ꯎꯝ
ꯃꯥ ꯆꯠꯃꯤꯟꯅꯕꯗꯨꯅ ꯃꯣꯏ ꯅꯠꯇꯕ ꯑꯃꯨꯛ ꯇꯣꯉꯥꯟꯕꯀꯣ
ꯀꯅꯥ
ꯃꯥ ꯆꯠꯃꯤꯟꯅꯕꯗꯨꯅ ꯅꯨꯄꯥꯇ ꯅꯨꯄꯥ ꯑꯃꯅꯤ ꯑꯩꯈꯣꯏ ꯑꯩꯈꯣꯏꯒ ꯃꯥꯟꯅꯗꯦ ꯇꯝꯃꯦ ꯑꯗꯨꯁꯨ ꯑꯩꯈꯣꯏꯒ ꯃꯥꯟꯅꯗꯕ ꯂꯣꯟꯗꯣ
ꯎꯝ ꯀꯣꯁꯇꯉꯥꯏꯕ
ꯃꯥꯟꯅꯔꯤꯕ ꯂꯣꯟ ꯇꯣꯡꯉꯥꯜꯂꯦ ꯍꯥꯏꯕꯅꯤꯗ ꯃꯥꯅ ꯏꯕ ꯑꯗꯨꯅ ꯂꯣꯟ ꯄꯨꯟꯕꯀꯣ
ꯎꯝ
ꯍꯧꯖꯤꯛ ꯆꯠꯃꯤꯟꯅꯕꯅ ꯂꯣꯟ ꯄꯨꯟꯗꯕ
ꯎꯝ ꯎꯝ ꯌꯥꯝ ꯈꯠꯄ ꯍꯩꯕ꯭ꯔꯥ ꯑꯅꯄꯤꯗꯣ
ꯈꯠꯄ ꯅꯠꯇꯦꯗ ꯑꯗꯨꯝ ꯄ ꯄꯪꯍꯥꯏ ꯍꯥꯏ ꯄꯪꯇꯧ ꯇꯥꯎꯧꯕꯗ ꯑꯗꯨ ꯇꯧꯔꯅꯤ
ꯃꯁꯛ ꯐꯖꯕ꯭ꯔꯥ
ꯌꯥꯝ ꯊꯤꯕ ꯅꯠꯇꯦ ꯐꯖꯩꯝ ꯑꯗꯨ ꯌꯦꯟ ꯁꯦꯝꯕ ꯀꯥꯟꯗꯁꯨ ꯃꯥꯅ ꯁꯦꯝꯕꯅꯤꯅꯦ
ꯎꯝ ꯑꯣ ꯁꯦꯝꯃꯒ ꯀꯔꯤ ꯇꯧꯕꯅꯣ ꯂꯪꯊꯣꯛꯄ꯭ꯔꯥ
ꯎꯝ ꯃꯅꯨꯡꯒꯤ ꯄꯥꯔꯠꯇꯣ ꯀꯔꯤ ꯀꯔꯤ ꯌꯥꯕ꯭ꯔꯥ ꯌꯥꯗꯕ꯭ꯔꯥꯗꯣ ꯌꯦꯡꯊꯣꯛꯑꯒ ꯁꯤꯅ ꯑꯣꯏꯔꯦ ꯍꯥꯏꯕꯗꯣ ꯀꯣ
ꯎꯝ
ꯑꯩꯈꯣꯏꯒꯤꯅ ꯍꯥꯏꯔꯤꯉꯩꯗꯣ ꯑꯩꯈꯣꯏꯅ ꯌꯦꯡꯕꯀꯥꯟꯗꯤ ꯈꯪꯗ꯭ꯔꯦ ꯑꯗꯨꯒ ꯑꯩꯈꯣꯏꯒꯤ ꯃꯦꯝꯅ ꯍꯥꯏꯕꯗꯣ ꯌꯦꯟꯗꯣ ꯃꯣꯏ ꯃꯆꯤꯟꯖꯥꯛ ꯄꯤꯕ ꯂꯩ ꯍꯥꯏꯕꯀꯣ ꯁꯔꯀꯥꯅ ꯑꯗꯨ ꯆꯥꯍꯟꯕꯗꯒꯤ ꯆꯥꯟꯅꯗꯕ ꯑꯃ ꯆꯥ ꯆꯥꯕ ꯐꯪꯕꯒꯤ ꯁꯤꯕꯅꯦ ꯍꯥꯏꯏ ꯍꯥꯏꯗꯤ ꯃꯥꯒꯤ ꯀꯩꯅꯣꯗꯣ ꯃꯔꯤꯟꯒꯨꯝꯕꯗꯨꯁꯨ ꯄꯣꯝꯃꯦ ꯂꯤꯚꯔꯒꯨꯝꯕꯗꯁꯨ ꯆꯥꯎꯔꯤꯕꯣ ꯀꯣꯔꯤꯦꯟꯗꯣ ꯑꯗꯨꯒ ꯁꯤꯕꯅꯦꯕ ꯆꯥꯟꯅꯗꯕ ꯅꯆꯤꯟꯖꯥꯛ ꯆꯥꯕꯒꯤꯅꯦ ꯍꯥꯏꯅ ꯍꯥꯏ
ꯅꯪ ꯍꯧꯖꯤꯛ ꯀꯩꯅꯣ ꯇꯧꯕ꯭ꯔꯥ ꯐꯤꯒꯨꯝꯕꯅ
ꯑꯩꯅ ꯀꯩꯅꯣ ꯇꯧꯕꯀꯣ
ꯀꯔꯤꯒꯤꯅꯣ ꯀꯔꯤꯒꯤꯅꯣꯅꯦ
ꯇꯥꯗꯕ꯭ꯔꯥꯅ ꯑꯩꯅ ꯉꯁꯥꯏꯗꯒꯤꯩ ꯉꯥꯡꯕꯗꯣ
ꯇꯥꯕꯗꯨꯗ ꯅꯨꯡꯉꯥꯏꯇꯕ
ꯍꯥꯏꯕ ꯌꯥꯗ꯭ꯔꯗꯨ ꯅꯪꯅ
ꯏꯁ ꯅꯁꯨ ꯀꯔꯤꯒꯔꯣ ꯂꯩ
ꯑꯩꯅ ꯈꯪꯕ꯭ꯔꯣ ꯅꯪ ꯇꯥꯕꯅ ꯅꯪꯅ ꯍꯥꯏꯔꯛꯇ꯭ꯔꯒ ꯑꯩꯗꯤ ꯑꯩꯒꯤ ꯈꯣꯟꯗꯣ ꯑꯩ ꯀꯃꯥꯏꯅ ꯅꯨꯄꯥꯒꯠ
ꯅ ꯇꯣꯃꯤꯂꯤ ꯇꯣꯝꯂꯤꯕ ꯃꯥꯂ ꯇ
ꯅꯠꯇ ꯑꯩꯗ ꯃꯤꯣ